ꯂꫭ
ꯇꯥꯔꯕꫭ ꯆꯦ
ꯇꯥꯔꯦ ꯇꯥꯔꯦ
ꯑꯣ ꯍꯜꯔꫭ ꯇꯥꯔꯦ ꯏꯃꯥ
ꯄ꯭ꯔꯣꯕ꯭ꯂꯦꯝ ꯌꯥꯝ ꯅꯨꯡꯉꯥꯏꯇ꯭ꯔꯤꯖꯦ ꯀꯒꯤꯅꯣ ꯈꯪꯗꯔꯦ ꯑꯩꯈꫭꯖꯗꯤ
ꯑꯗꯨꯅꯦ ꯅꯍꯥꯟ ꯀꯩꯅꯣꯗꯨꯗꯤ ꯑꯗꯨꯝ ꯅꯨꯡꯉꯥꯏꯇ꯭ꯔꯦ ꯍꯥꯏꯕ
ꯎꯝ
ꯆꯤꯆꯦ ꯁꯦꯃꯤꯅꯥꯔꯒꯤ ꯀꯩꯅꯣ ꯂꯣꯏꯖꯤꯟꯈꯒ꯭ꫪꯦ ꯅꯝꯕ ꯂꯣꯏꯁꯤꯟꯒ꯭ꫪꯦ
ꯂꯣꯏꯁꯟꯒ꯭ꫪꯦ ꯆꯦꯛ ꯇꯧꯅ ꯄꯤꯔꯝꯕꯅꯦ ꯑꯗꯨ ꯗꯦꯠ ꯇꯦꯟꯕꯥꯎꯒꯤ ꯃꯅꯨꯡꯗ ꯑꯗꯨꯝ ꯁꯦꯝꯗꯣꯛ ꯁꯦꯝꯖꯤꯟ ꯇꯧꯔ ꯂꯣꯏꯔꯦ ꯈꯜꯂꯦꯗ ꯑꯩ ꯑꯩ
ꯗꯦꯠ ꯊꯥꯔꯇꯤꯗꯒ ꯍꯥꯏꯔꯛꯏꯅꯦ ꯑꯩꯈꯣꯏ ꯃꯦꯗꯥꯝꯅ ꯑꯩꯅ ꯊꯥꯔꯇꯤꯗꯤ ꯁꯨꯛꯅꯪ ꯅꯪꯉꯔꯣꯏꯅ ꯍꯥꯏꯒ꯭ꫪꯝꯅꯦ
ꯍꯥꯏꯒꫭ ꯀꯔꯤ ꯑꯩꯈꯣꯏ ꯃꯤꯡ ꯄꯤꯁꯟꯒ꯭ꫪ ꯂꯣꯏꯔꯦ ꯄꯩꯁꯥꯗꯨꯗꯤ ꯄꯤꯔꯛꯑꯣ ꯍꯥꯏꯔꯗꯤ ꯄꯤꯒ꯭ꫪ ꯂꯣꯏꯔꯦ ꯅꯠꯇ꯭ꯔꯥ
ꯄꯩꯁꯥꯗꯨꯁꯨ ꯍꯌꯦꯡ ꯄꯤꯔꯅꯤꯕ ꯅꯣꯏ ꯗꯦꯠ ꯊꯥꯔꯇꯤ ꯍꯥꯏꯕꯅꯤꯅ ꯆꯦꯗꯤ ꯁꯃꯤ ꯑꯥ ꯀꯩꯅꯣꯗ ꯗꯦꯠ ꯊꯥꯔꯇꯤꯗ ꯁꯃꯤꯠ ꯇꯧꯕꯗ ꯁꯨꯉꯝ ꯉꯝꯃꯣꯏꯕ
ꯑꯥ
ꯀꯥꯏꯗꯩ ꯁꯦꯝꯗꯣꯛꯄꯗꯣ ꯍꯥꯏꯕꯩ ꯋꯥꯅꯦ ꯄ꯭ꯔꯨꯐ ꯑꯃꯨꯛ ꯀꯛꯑꯦ ꯑꯗꯣ ꯐꯥꯏꯅꯦꯜ ꯇꯧꯔ ꯀꯩꯅꯣ ꯇꯧꯔ ꯃꯣꯏꯗ ꯁꯣꯐ ꯀꯣꯄꯤ ꯊꯥꯗ꯭ꯔꯤꯉꯩꯗ ꯑꯃꯨꯛ ꯆꯦꯛ ꯇꯧꯔꯣꯏꯗ꯭ꯔꯥ ꯑꯗꯣ ꯑꯩꯈꯣꯏꯅ ꯏꯔꯤꯁꯤꯅ ꯐꯥꯏꯅꯦꯜꯁꯨ ꯑꯣꯏꯔꯣꯏ ꯑꯩ ꯁꯨꯉꯝ-ꯉꯝꯃꯣꯏ ꯁꯨꯉꯝ-ꯉꯝꯃꯣꯏ ꯍꯥꯏ ꯃꯦꯗꯥꯝꯅ ꯉꯝꯗꯕ ꯌꯥꯔꯣꯏ ꯉꯝꯅꯕ ꯇꯧꯔꯣ ꯉꯝꯅꯕ ꯇꯧꯔꯣꯅ ꯃꯤ ꯑꯇꯣꯞꯄ ꯀꯩꯅꯣ ꯇꯧꯕ ꯌꯥꯎꯕꯅꯤꯅ ꯅꯣꯏꯅ ꯉꯝꯃꯣꯏ ꯍꯥꯏꯔ ꯅꯣꯏ ꯂꯥꯏꯊꯣꯛꯄꯗꯣ ꯃꯤ ꯑꯇꯣꯞ ꯀꯡꯄ ꯍꯥꯏꯗꯤ ꯑꯇꯣꯞꯄ ꯑꯩꯈꯣꯏ ꯖꯤꯄꯤ‌ ꯅꯠꯇꯕꯥ ꯑꯇꯣꯞꯄꯁꯨ ꯌꯥꯎꯋꯦ ꯍꯥꯏꯌꯦꯕ
ꯎꯝ
ꯑꯗꯨ ꯌꯥꯎꯅꯤ ꯍꯥꯏꯔꯒ ꯃꯣꯏ ꯅꯣꯏꯅ ꯍꯥꯏꯗꯤ ꯃꯣꯏꯁꯨ ꯂꯝꯗꯝꯅꯒꯤꯅꯦꯅꯅꯦ
ꯅꯪ ꯊꯟꯗꯛ ꯀꯗꯤ ꯃꯣꯏꯁꯨ ꯈꯨꯖꯧꯅ ꯈꯔꯦ
ꯑꯗꯨ ꯑꯗꯨꯅꯦ
ꯑꯗꯨꯗꯅꯤꯗ ꯌꯥꯥꯉ ꯀꯩ ꯀ ꯄꯁꯟ ꯃꯅꯤ
ꯑꯧ ꯅꯦꯠ ꯑꯦꯛꯖꯥꯝꯁꯨ ꯇ꯭ꯋꯦꯟꯇꯤ ꯅꯥꯏꯟꯗ ꯂꯩꯔꯦ ꯑꯩ ꯐꯣꯟ ꯄꯤꯔꯛꯑꯣ
ꯑꯗꯨꯅ ꯑꯩꯈꯣꯏ ꯃꯣꯏꯁꯨ ꯈꯔ ꯌꯦꯡꯕꯤꯕ ꯌꯥꯏꯑꯕ ꯑꯩꯗꯤ ꯉꯝꯃꯣ ꯑꯩ ꯆꯥꯗꯦ ꯑꯩꯁꯦ ꯏꯁꯥ ꯅꯨꯡꯉꯥꯏꯇꯦꯗꯅ ꯑꯩ ꯇꯨꯝꯃꯤ ꯏꯕꯦꯝꯃ
ꯑ
ꯑꯩ ꯁꯨꯡꯉꯝ ꯉꯝꯒꯤꯏꯔꯣ ꯍꯧꯖꯤꯛ ꯀꯣꯏ ꯆꯦꯟ ꯆꯦꯟꯕ ꯑꯩ ꯁꯨꯡ ꯉꯝ ꯉꯝꯃꯣꯏ ꯑꯩꯁꯨ
ꯅ ꯂꯣꯏꯕꯩꯕꯨꯗꯤ ꯂꯣꯏꯁꯜꯂꯛꯑꯕꯅꯦ ꯃꯦꯗꯥꯝꯅ ꯄ꯭ꯔꯨꯐ ꯀꯩꯀꯥꯗꯤ ꯀꯛꯄꯤꯔꯛꯑꯦꯕ
ꯑꯦ
ꯑꯗꯨꯒ ꯍꯥꯞꯆꯤꯟꯗꯣꯕ ꯃꯥ ꯁꯤꯁꯦ ꯍꯥꯞꯆꯤꯜꯂꯣ ꯍꯥꯏꯔꯛꯄ ꯃꯈꯩꯗꯣ ꯃꯦꯗꯥꯝꯅ ꯑꯗꯨ ꯑꯃꯨꯛ ꯍꯥꯞꯆꯤꯜꯂꯦ ꯑꯗꯨ ꯍꯥꯞꯆꯤꯟꯕꯗꯨꯗ ꯀꯩꯁꯨ ꯎ ꯍꯥꯏꯗꯤ ꯑꯩꯅ ꯇꯣꯏꯗꯅ ꯐꯥꯏꯅꯦꯜꯗ ꯄꯤꯁꯤꯟꯈꯤꯕ ꯌꯥꯔꯣꯏꯗꯅ
ꯎꯝ
ꯑꯩꯁꯨ ꯃꯇꯝ ꯈꯔ ꯈꯟꯅꯤ ꯈꯨꯗꯛꯇ ꯁꯦꯝꯖꯤꯟꯕꯗꯣ ꯅꯨꯡꯉꯥꯏꯇꯕꯩ
ꯑꯩꯁꯨ ꯈꯪꯉꯦꯅꯦ ꯑꯩꯁꯨ ꯍꯪꯗ꯭ꯔꯤꯕ ꯑꯩꯅ ꯍꯪꯒꯦꯗ ꯍꯟꯕ ꯄꯣꯠꯇꯣ
ꯎꯝ
ꯑꯗꯨ ꯌꯥꯔꯦ ꯀꯩꯗꯧꯔꯒꯦ ꯑꯩꯈꯣꯏꯒꯤ ꯃꯤꯡ ꯄꯤꯈꯛꯈ꯭ꯔꯒ ꯑꯩꯈꯣꯏ ꯃꯆꯦꯟ ꯈꯤꯇꯪ ꯑꯩꯈꯣꯏꯒꯤ ꯃꯇꯨꯡꯗ ꯑꯩ ꯅꯝꯊꯟꯅꯔꯣꯏ ꯑꯗꯨ꯭ꯔꯥ
ꯎꯝ
ꯑꯩꯈꯣꯏꯗꯣ ꯍꯟꯗꯛꯀꯤꯗꯤ ꯈꯨ ꯌꯧꯅꯈꯤꯕꯒꯤꯅꯦꯕ
ꯃꯥꯅꯦ
ꯑꯗꯨꯒꯤꯅꯤꯇꯪꯅꯤꯗ ꯑꯇꯩꯒꯤ ꯅꯠꯇꯦ ꯑꯩꯁꯨ ꯏꯁꯥꯁꯨ ꯅꯨꯡꯉꯥꯏꯇꯕꯅꯤꯅ ꯑꯩꯗꯤ ꯁꯨꯃꯥ
ꯁꯤꯁꯦ ꯀꯩ ꯑꯣꯏꯅ ꯍꯥꯏꯅꯣ
ꯑꯩꯅ ꯊꯣꯏꯕꯤ ꯂꯣꯏꯅꯥ ꯅꯥꯕꯗꯣ
ꯑꯣ
ꯅꯨꯄꯤꯒꯤ
ꯑꯥ
ꯑꯗꯨꯒꯤ ꯏꯁꯥꯁꯦ ꯑꯩꯗꯤ ꯁꯨꯡꯌꯥ ꯌꯥꯗꯦꯕ ꯅꯨꯃꯤꯠ ꯍꯨꯝꯅꯤꯁꯨ ꯇꯦꯡ ꯌꯥꯗꯦ ꯑꯗꯣ ꯅꯨꯃꯤꯠ ꯍꯨꯝꯅꯤ ꯍꯥꯏꯁꯦ ꯅꯨꯃꯤꯠ ꯍꯨꯝꯅꯤ ꯁꯨꯕꯁꯤꯗꯗꯤ ꯑꯩꯗꯤ ꯀꯩꯅꯣ ꯇꯧꯗꯣꯏꯅꯦꯕ ꯐꯤꯌꯔ ꯋꯦꯜ ꯆꯠꯇꯣꯏꯅꯦꯕ ꯑꯃꯨꯛ ꯑꯗꯨꯒꯤ ꯑ ꯀꯩꯅꯣꯗ ꯈꯨꯔꯥꯏꯗ ꯑꯗꯨꯗꯤ ꯑꯃꯨꯛ ꯉꯝꯗ ꯉꯝꯗ ꯆꯠꯇꯣꯏꯅꯦ ꯑꯗꯨꯁꯨ ꯑꯩ ꯃꯃꯥꯡꯗꯁꯨ ꯌꯥꯎꯍꯧꯗꯕ ꯑꯩꯁꯦ ꯑꯁꯤ ꯁꯤ ꯇꯥꯏꯃꯤꯡ ꯇꯥꯕ ꯁꯤꯁꯨ ꯑꯃꯨꯛ ꯃꯃꯥꯡꯗ ꯑꯗꯨꯒ ꯑꯃꯨꯛ ꯑꯃꯨꯛ ꯁꯤꯟꯗꯩꯅꯤ ꯁꯤꯟꯗꯩꯅꯤ ꯅ ꯉꯥꯏꯅ ꯉꯥꯏꯅ ꯂꯥꯛꯄ ꯁꯤ ꯃꯇꯝꯗ ꯑꯃꯨꯛ ꯁꯤꯟꯖꯜꯂꯛꯑꯕ ꯃꯣꯏꯗꯗꯤ ꯌꯦꯡꯉꯣꯕ
ꯎꯝ
ꯑꯩ ꯀꯞꯅꯤꯡꯉ ꯑꯩꯅ ꯗꯦꯠ ꯋꯥꯟꯗ ꯇꯨꯗ꯭ꯔ ꯀꯩꯅꯝ ꯇꯧꯁꯦ ꯍꯥꯏꯗꯤ ꯑꯩꯁꯨ ꯁꯤꯁꯦ ꯈꯪꯕꯒꯤꯀꯣ ꯃꯣꯏꯅ ꯑꯦ ꯗꯦꯁꯇꯨ ꯁꯨꯝ ꯆꯣꯟꯊ ꯂꯩꯈꯔꯦ ꯈꯣꯠꯈ꯭ꯔꯦ ꯆꯣꯟꯊꯗꯧ ꯑꯣꯏꯇꯥꯔꯗꯤ ꯅꯍꯥꯟꯅ ꯇꯧꯍꯧꯔꯗꯤ ꯑꯃꯨꯛ ꯐꯕ ꯑꯩꯁꯤ ꯕꯦꯔꯥ ꯌꯥꯝ ꯀꯥꯏꯌꯦꯕ
ꯑꯝ
ꯑꯗ ꯋꯥꯖ ꯋꯥꯅ ꯑꯩ ꯍꯟꯇꯛꯇꯀ ꯑꯃꯨꯛ ꯌꯥꯎꯍꯧꯗ꯭ꯔꯗꯤ ꯀꯩꯅꯣꯝꯪ ꯈꯟꯈ꯭ꯔꯅꯤꯅ ꯆꯠꯇꯣꯏꯅꯦꯗꯣ ꯑꯩ ꯃꯔꯤꯅꯤ ꯑꯗꯨꯗꯒꯤꯗꯤ ꯌꯥꯝ ꯅꯨꯡꯉꯥꯏꯑꯕꯀꯣ
ꯍꯟꯖ ꯎꯝ
ꯍꯨꯝꯅꯤꯗꯨꯗꯅꯦ ꯌꯥꯝꯅ ꯀꯟꯅ ꯀꯩꯅꯣ ꯇꯧꯕꯗꯤ ꯅꯠꯇꯕ ꯑꯩ ꯏꯁꯥ ꯌꯥꯝ ꯁꯣꯟꯊꯕꯗꯣ ꯑꯗꯨ ꯑꯣꯏꯕ ꯑꯗꯨꯒ ꯋꯥꯟꯒꯅꯤ ꯀꯩꯅꯣꯒ ꯍꯦꯛꯇ ꯀꯩꯅꯣꯝ ꯇꯧꯕ ꯑꯣꯏꯌꯦꯕ ꯑꯗꯨꯅ ꯃꯤꯅ ꯑ
ꯃ ꯀꯩꯅꯣꯒꯤ ꯑꯩꯈꯣꯏ ꯃꯇꯦꯡ ꯍꯧꯕꯩ ꯍꯥꯞꯄ ꯃꯈꯩꯗꯣ
ꯑꯣ
ꯂꯥꯏꯌꯦ ꯃꯈꯩꯗꯨꯗ ꯍꯧꯖꯤꯛꯁꯨ ꯁꯦꯃꯤꯅꯥꯔꯒꯤꯗꯁꯨ ꯃꯤ ꯀꯩꯀꯥꯗꯨꯕꯨ ꯄꯨꯂꯞ ꯍꯥꯞꯄꯣ ꯍꯥꯏꯕ꯭ꯔꯣ
ꯑꯗꯣ ꯑꯩꯗꯤ ꯌꯥꯝ ꯍꯥꯞꯇꯦ ꯃꯇꯦꯡ ꯈꯤꯕ ꯂꯥꯏꯔꯤꯛ ꯑꯍꯨꯝ ꯆꯪ ꯍꯥꯞꯄꯤ ꯃꯤ ꯎꯅꯖꯔꯨꯕꯗ ꯁꯥ ꯔꯣꯃꯦꯁꯀ ꯑ ꯃꯥꯏꯕꯤ ꯇꯤꯕꯤ ꯈꯇꯪ ꯍꯥꯞꯄꯤꯦ ꯌꯥꯝ ꯍꯥꯞꯆꯤꯟ ꯍꯥꯞꯄꯦꯔꯗꯤ ꯁꯥꯔꯃꯁꯅ ꯇꯥꯛ ꯄꯤꯝꯅꯤ ꯀꯩꯅꯣ
ꯑꯩꯅ ꯁꯔꯣꯃꯦꯁꯇꯤ ꯍꯥꯞꯇꯦꯕ ꯑꯩꯒꯤ ꯁꯦꯃꯤꯅꯥꯔ ꯄꯦꯄꯔ ꯑꯃꯗꯣ ꯑꯗꯨꯒ ꯍꯥꯞꯈ꯭ꯔꯁꯤꯔꯥ ꯇꯧꯕ ꯂꯥꯔꯤꯛ ꯃꯉꯥ ꯑꯗꯨꯒ
ꯑꯗꯨ ꯈꯪꯗ꯭ꯔꯤꯀꯣ ꯑꯩ ꯃꯦꯟꯗꯥ ꯃꯦꯗꯥꯝꯗꯨ ꯑꯝꯍꯪꯒꯤꯒꯦ ꯁꯥꯔ ꯔꯥꯃꯦꯁ ꯏꯁꯟꯕꯨꯗꯤ ꯏꯟꯈꯤꯕꯅꯦꯕ ꯑꯩꯅ ꯈꯪꯉꯕ
ꯎꯝ ꯉꯍꯥꯟ ꯁꯔ ꯀꯣ ꯒꯥꯏꯗꯠꯇꯣ ꯁꯥꯔꯗ ꯍꯥꯏꯔꯝꯗꯕ ꯃ ꯍꯥꯟꯅ ꯃꯦꯟꯊꯣꯛꯈ꯭ꯔꯕ ꯈꯪꯕ꯭ꯔꯥ ꯁꯔꯗ ꯀꯣꯟꯅ ꯀꯩꯅꯣ ꯇꯧꯔꯦ ꯑꯗꯨꯝ ꯀꯣ ꯒꯥꯏꯗꯠꯇꯤ ꯃꯥꯅ ꯑꯗꯨꯝ ꯑꯣꯏꯗꯣ ꯂꯩꯔꯦꯗꯅ ꯑꯗꯨꯗꯤ ꯄꯔꯃꯤꯁꯟꯒꯤ ꯌꯥꯎꯗꯕꯤꯗ ꯉꯍꯥꯟ ꯐꯣꯝ ꯐꯐꯝ ꯃꯦꯟꯕꯗꯣ ꯁꯔꯁꯨ ꯂꯥꯛꯇꯦꯕ ꯑꯗꯨꯩ ꯅꯨꯃꯤꯠꯇꯣ ꯑꯗ ꯀꯩꯅꯣꯒꯤꯗꯣ ꯎꯝ ꯄ꯭ꯔꯣꯒ꯭ꯔꯦꯁ ꯔꯤꯄꯣꯔꯠꯀꯤꯗꯣ
ꯑꯩꯈꯣꯏꯗꯤ ꯀꯣ ꯒꯥꫪꯤ ꯂꯩꯇꯦ ꯃꯦꯟ ꯒꯅꯣꯅ ꯃꯦꯟꯒꯤꯌꯦ
ꯅꯪꯒꯤ ꯄꯥꯁꯄꯣꯠ ꯑꯝ ꯍꯥꯏꯔꯛꯑꯣ
ꯑꯗꯨꯝ ꯑꯗꯨꯝ ꯃꯦꯟꯒꯤ ꯖꯥꯠꯂꯥ ꯈꯪꯗꯦꯈꯣꯏꯁꯨ꯫
ꯎ
ꯃꯥꯅ ꯇꯅꯤ ꯀꯦꯩꯅ ꯀꯣ ꯀꯥꯏꯕꯗꯩꯗꯦ ꯍꯣꯒꯗꯦ
ꯑꯗꯨꯅꯦ ꯑꯩꯈꯣꯏ ꯑꯗꯨꯝ ꯑꯣꯏꯔꯦ ꯎꯝ ꯅ ꯃꯣꯂꯅꯤ ꯀ ꯄꯥꯁꯋꯥꯔꯗꯇꯣ ꯄꯥꯁꯋꯥꯔꯗꯄꯨ ꯑꯩꯉꯣꯟꯗ ꯑꯩꯉꯣꯟꯗ ꯊꯥꯗ꯭ꯔꯣ ꯈꯪꯗ꯭ꯔꯣ ꯍꯕꯣ ꯈꯪꯒꯦ ꯑ ꯑꯩ ꯂꯥꯛꯑꯅꯤ ꯍꯌꯦꯡ ꯆꯠ ꯋꯥꯟꯗ ꯄꯣꯠ ꯍꯣꯟꯒꯠꯂꯛꯑꯅꯤ ꯐꯣꯔ ꯐꯥꯏꯚ ꯑꯦꯠ ꯁꯤꯛꯁ ꯑꯥ ꯗꯦꯠ ꯋꯥꯟ ꯍꯥꯏꯁꯤꯁꯦ ꯂꯛ ꯀꯩꯅꯣꯗꯤ ꯗꯦꯠ ꯋꯥꯟꯗꯃꯛꯇꯤ ꯂꯥꯛꯑꯣꯏꯕ꯫ ꯄꯣꯠꯇꯣ ꯑꯗꯨꯗꯤ ꯗꯦꯠ ꯋꯥꯟꯗꯩ ꯍꯨꯟꯒꯠꯂꯛꯑꯅꯤꯕ ꯑꯗꯨꯒ ꯊ꯭ꯔꯤ ꯗꯦꯠ ꯊ꯭ꯔꯤꯒꯨꯝꯕꯗ ꯂꯥꯛꯀꯅꯤ꯫
ꯑꯗꯣꯈꯣꯏꯅ ꯈꯨꯗꯣꯞꯣ ꯀꯃꯥꯏꯅ ꯇꯧꯕ
ꯑꯗꯨ ꯑꯗꯨꯝ ꯀꯩꯅꯣ ꯇꯧꯔꯁꯤ ꯏꯆꯦ ꯍꯌꯦꯡ ꯈꯟꯅꯔꯁꯦ
ꯎꯝ
ꯍꯟꯗꯛ ꯎꯄꯥꯏ ꯂꯩꯔꯣꯏꯗꯕꯅꯤꯅꯀꯣ
ꯑꯗꯨ ꯌꯦꯡꯉꯁꯦ ꯂꯧꯒꯦꯁꯨ ꯂꯧꯁꯤꯜꯂꯣ ꯀꯀꯥꯗꯩ ꯑꯗꯨꯝ꯫
ꯍꯣꯏ꯫
ꯍꯥꯏꯗꯤ ꯀꯌꯥꯅꯣꯅ ꯉꯥꯡꯅꯔꯒ
ꯎꯝ
ꯑ ꯀꯨꯏꯃꯜꯂꯦ ꯍꯥꯏꯔꯛꯑꯅꯤꯕ ꯀꯥꯟꯅ
ꯍꯣꯏ ꯍꯣꯏ ꯆ
ꯑꯗꯩ ꯈꯨꯗꯣ ꯀ ꯀꯌꯥ ꯑꯃ ꯁꯥꯅꯤꯡꯕ ꯂꯩꯔꯗꯤ ꯅꯪꯅ ꯁꯤꯗꯪ ꯂꯩꯔꯗꯤ ꯅꯨꯡꯉꯥꯏꯔꯔꯣꯏ ꯌꯥꯒ
ꯑꯦ ꯑꯗꯨꯏꯗꯤ ꯌꯨꯝ ꯆꯠꯇꯣꯏꯁꯤꯗꯤ꯫
ꯑꯩꯗꯤ ꯀꯩꯅꯣꯗꯤ ꯑꯗꯨꯝ ꯁꯥꯅꯤꯡꯉꯦꯕ ꯍꯥꯏꯗꯤ ꯌꯦꯂꯣ ꯁꯐ꯭ꯔꯥꯏꯠꯇꯨꯗꯤ ꯁꯅꯥꯗ ꯁꯥꯎꯋꯦ ꯑꯗꯨ ꯅꯪ ꯉꯝꯃꯣꯏꯕ ꯑꯩ ꯁꯥꯕ ꯑꯣꯏꯔꯖꯣꯡꯗ ꯍꯅꯥ ꯈꯨꯇꯥꯡ ꯂꯛꯇꯥꯡꯁꯤꯗ ꯑꯗꯣ ꯑꯥ ꯔꯦꯠ ꯔꯦꯠ ꯀꯩꯅꯣꯗꯣ ꯔꯦꯠ ꯀꯣꯔꯦꯟꯗꯣ꯫
ꯎꯝ꯫
ꯑꯗꯨꯗꯣ ꯑꯝꯇꯪ ꯍꯟꯗꯛ ꯄꯩꯁꯥ ꯐꯪꯉꯟꯗꯤ ꯑꯗꯨꯗꯨꯝꯇꯪ ꯁꯤꯍꯧꯒꯦ ꯇꯧꯕ ꯑꯩꯗꯤ
ꯍꯣꯏ ꯏꯆꯦ ꯑꯩ ꯍꯥꯏꯔꯛꯀꯦ
ꯉꯝꯕꯒꯤ ꯄꯣꯠꯇꯨꯗꯤ ꯍꯧꯖꯤꯛꯀꯤꯗꯤ ꯉꯝꯃꯤꯍꯦ ꯍꯧꯖꯤꯛꯀꯤ ꯀꯩꯅꯣꯗ ꯔꯨꯕꯤꯗ ꯑꯣꯏꯅ ꯂꯧꯅꯤꯡꯕ ꯑꯩꯗꯨ ꯈ꯭ꯋꯥꯅꯤꯗꯣ ꯃꯗꯨꯗꯨꯁꯨ ꯉꯥꯡꯖꯤꯜꯂ ꯂꯧꯍꯧꯔꯁꯤꯔ ꯁꯤꯅꯤ
ꯌꯥꯏꯆ
ꯅꯪ ꯍꯟꯀꯤ ꯀ ꯔꯨꯄꯥ ꯆꯪꯉ ꯑꯗꯨꯦꯟ ꯆꯪꯇꯤ ꯕꯣ
ꯆꯥꯝꯃꯉꯥꯗ ꯍꯦꯟꯟꯅꯁꯨ ꯆꯥꯉꯛꯇꯦ ꯑꯩꯗꯤ
ꯄ꯭ꯔꯣꯁꯦꯁꯤꯡ ꯁꯥꯕꯅꯦ ꯑꯃꯨꯛ ꯌꯦꯡꯉꯣ ꯆꯪꯉꯒ
ꯊꯣꯡꯗꯦ ꯆꯦ ꯑꯩ ꯉꯔꯥꯡꯁꯨ ꯌꯦꯡꯉꯦ
ꯑꯣ
ꯏ
ꯆꯉꯛꯀꯅꯤ ꯆꯉꯛꯀꯅꯤ
ꯎꯝ ꯆꯦꯁꯩꯇꯕ꯭ꯔꯣꯃꯥ ꯍꯣꯏ ꯄꯥꯎ ꯐꯥꯎꯅꯕ꯭ꯔꯣꯁꯦ
ꯍꯥꯎꯅꯌꯦ
ꯎ ꯃꯣꯏ ꯂꯣꯏꯔ ꯃꯅꯤ
ꯃꯣꯏꯅ ꯑꯣꯏꯔꯦ
ꯎꯝ ꯈꯣꯡꯎꯞꯇꯣ ꯄꯧꯔꯤꯁꯦ ꯑꯩꯈꯣꯏꯕꯥꯅꯤꯗ ꯉꯥꯏꯔꯕꯅꯦ
ꯃꯥꯅꯦ ꯃꯥꯅꯦ
ꯍ-ꯍ-ꯍ-ꯍ
ꯑꯩꯈꯣꯏ ꯑꯩꯈꯣꯏꯅꯦ ꯑꯗꯩꯗꯩꯗ ꯑꯃꯨꯛ ꯅꯥꯁꯤꯜꯂꯛꯑꯦ ꯌꯦꯡꯉꯣ ꯇꯥꯕ꯭ꯔꯣ ꯍꯜꯂꯣ ꯍꯜꯂꯣ ꯍꯜꯂꯣ ꯍꯜꯂꯣ